ꯐꯠ
ꯍꯜꯂꯣ
ꯇꯥꯕ꯭ꯔꯣ ꯇꯩꯇꯩ ꯀꯩ ꯇꯧꯋꯔꯒ ꯂꯩꯕ꯭ꯔꯣ
ꯀꯩꯁꯨ ꯇꯧꯗꯦ ꯑꯣ ꯑꯗꯨ ꯅꯪꯒꯤ ꯈꯣꯟ ꯗꯣ ꯄꯤꯛꯅ ꯇꯥꯏꯅꯦ
ꯑꯁ ꯀꯔꯤꯅꯣ ꯑꯩꯒꯤ ꯈꯣꯟ ꯁꯦ ꯑꯗꯨꯝ ꯄꯤꯛ ꯅꯥꯇꯥꯏ ꯂꯣꯏꯅꯃꯛ ꯇꯥ
ꯍ ꯍ ꯍ
ꯀꯝꯄ꯭ꯂꯦꯟ ꯌꯥꯝ ꯇꯧꯋꯦ ꯀꯣꯜ ꯇꯧꯕ ꯈꯨꯗꯤꯡꯗ ꯑꯗꯨ ꯆꯥꯛ ꯆꯥꯔꯕꯣ
ꯍꯣꯏ ꯆꯥꯔꯦ
ꯀꯩ ꯌꯦꯟꯁꯥꯡ ꯆꯥꯔꯒꯦ
ꯎꯝ ꯇꯤ ꯆꯥꯏꯌꯦ
ꯍꯥꯎꯋꯦꯅꯦ
ꯍꯣꯏ ꯅꯪꯗꯤ ꯀꯩ ꯆꯥꯒꯦ
ꯑꯩꯈꯣꯏꯗꯤ ꯃꯥꯏꯔꯦꯟ ꯊꯣꯡꯕ ꯆꯥꯏ
ꯎꯝ
ꯀꯔꯤ ꯇꯧꯔ ꯂꯩꯕ꯭ꯔꯣ
ꯍꯣꯏꯅꯦ ꯅꯣꯏꯒꯤꯅ ꯍꯦꯟꯅ ꯍꯧꯈ꯭ꯔꯦꯍꯦ
ꯑꯣ ꯍꯣꯏ ꯍꯣꯏ ꯑꯗꯨ ꯉꯁꯤꯗꯤ ꯀꯔꯤ ꯇꯧꯒꯦ ꯈꯟꯕ꯭ꯔꯣ
ꯎꯝ ꯀꯩꯝ ꯇꯧꯅꯤꯡꯉꯥꯏ ꯂꯩꯇꯦꯗ
ꯎꯝ ꯅꯪꯗꯤ ꯀꯩ ꯀꯩ ꯍꯣꯠꯅꯔꯤꯒꯦ
ꯍꯧꯖꯤꯛꯀꯥꯟꯔꯣ
ꯍꯣꯏ
ꯑꯥ ꯀꯩ ꯇꯧꯅꯤ ꯑꯗꯨꯝ ꯑꯥ ꯀꯣꯂꯦꯖ ꯈꯔ ꯆꯠꯄ
ꯑꯣ ꯀꯩ ꯁꯦꯝꯃꯣ
ꯍꯧꯖꯤꯛ ꯑꯥ ꯐꯤꯞ ꯀꯥꯕ ꯍꯧꯔꯅꯤ
ꯑꯣꯐ ꯌꯥꯏ ꯌꯥꯏ
ꯅꯪꯗꯤ
ꯑꯩꯗꯤ ꯑꯍꯥꯟꯕ ꯑꯣꯏꯗꯣꯏꯕ
ꯑꯣ ꯑꯣ
ꯑꯗꯨ ꯀꯣꯂꯦꯖ ꯀꯥꯞꯕꯗꯤ ꯅꯨꯡꯉꯥꯏꯕ꯭ꯔꯣ
ꯎꯝ ꯍꯣꯏ ꯑꯗꯨꯝ ꯅꯨꯡꯉꯥꯏꯌꯦ ꯍꯥꯏꯇꯥꯔꯦ
ꯃꯣꯏ ꯃꯐꯝꯗꯤ ꯆꯥꯎꯕ꯭ꯔꯥ ꯀꯣꯂꯦꯖ
ꯍꯣꯏ ꯀꯣ ꯑꯗꯨꯝ ꯆꯥꯎꯋꯦ
ꯆꯥꯎꯋꯦ
ꯎꯝ
ꯎꯝ ꯅꯪꯗꯤ ꯑꯗꯨꯝ ꯊꯕꯛ ꯀꯨꯝꯕ ꯇꯧꯗ꯭ꯔꯣ
ꯇꯧꯗ꯭ꯔꯤꯗ
ꯇꯧꯗ꯭ꯔꯤ
ꯎꯝ
ꯑꯗꯨ ꯅꯣꯏ ꯑꯩꯗꯤ ꯑꯩꯁꯨ ꯇꯧꯗꯦꯗ
ꯎꯝ
ꯑꯗꯨ ꯎꯝ ꯉꯔꯥꯡꯗꯤ ꯀꯔꯃꯥꯏꯅ ꯇꯧꯕ꯭ꯔꯣ ꯅꯨꯡꯉꯥꯏꯕ꯭ꯔꯣ
ꯉꯥꯔꯥꯡꯔꯣ
ꯍꯣꯏ
ꯑꯁ ꯉꯔꯥꯡꯗꯨ ꯁꯥꯃꯟꯕꯒꯤ ꯂꯣꯏꯔꯦ
ꯍꯣꯏ ꯁꯥꯏꯅꯦꯀꯣ ꯁꯦꯡꯕꯁꯨ ꯑꯗꯣ ꯅꯪꯗꯤ ꯀꯩ ꯁꯄꯣꯔꯠꯁ ꯁꯥꯟꯅꯒꯦ
ꯑꯩꯔꯣ
ꯍꯣꯏ
ꯀꯩꯝ ꯁꯅꯥꯗꯗ
ꯀꯩꯒꯤꯔꯣ
ꯑ ꯆ ꯁꯅꯥ ꯅꯤꯡꯕ ꯄꯣꯛꯇꯦ ꯂꯨꯗꯣ ꯁꯅꯥ
ꯑꯣꯁ ꯂꯨꯗꯣ ꯁꯤꯕꯣ ꯁꯄꯣꯔ꯭ꯠ ꯅꯦꯕ ꯌꯥꯏ ꯌꯥꯏ ꯑ ꯅꯣꯏ ꯋꯥꯔꯜꯗ ꯀꯞ ꯀ ꯆꯠꯇ꯭ꯔꯣ ꯂꯨꯗꯣꯒꯤ
ꯆꯠꯂꯦ ꯆꯠꯂꯦ ꯅꯍꯥꯟ ꯆꯠꯄꯅꯦꯕ ꯋꯥꯍꯩ ꯉꯝꯃꯒ ꯂꯛꯄꯅꯦ
ꯑꯁ ꯐꯩꯌꯦꯅꯦ ꯐꯥꯔ꯭ꯁ ꯄ꯭ꯔꯥꯏꯖ ꯀꯌꯥ ꯐꯪꯒꯦ
ꯌꯥꯝꯗꯦꯗ
ꯑꯟꯇꯤ ꯍꯣꯏꯗꯤ ꯌꯨꯝꯗ ꯂꯩꯕ꯭ꯔꯣ
ꯎꯝ ꯍꯣꯏ ꯑꯗꯨꯝ ꯂꯩꯌꯦ ꯃꯣꯏꯁꯨ
ꯑꯣ ꯑꯗꯨ ꯇꯥꯏꯌꯦꯀꯣ ꯅꯪꯗꯤ ꯀꯥꯏꯗ ꯂꯩꯕ꯭ꯔꯥꯀꯣ ꯇꯝꯗ ꯂꯩꯕ꯭ꯔꯥ ꯑꯦ ꯆꯤꯡꯗ ꯂꯩꯕ꯭ꯔꯥ ꯇꯝꯄꯥꯛꯇ ꯂꯩꯕ꯭ꯔꯣ
ꯃꯥꯌꯥꯏꯗ
ꯑꯣ ꯍꯍ ꯃꯌꯥꯏꯗ ꯂꯩꯕ
ꯎꯝ
ꯎꯝ ꯐꯩꯌꯦꯅꯦ ꯉꯁꯤꯗꯤ ꯃꯄꯥꯟ ꯊꯣꯛ ꯅꯥꯏꯒꯨꯝꯕ ꯂꯩꯇ꯭ꯔꯣ
ꯉꯁꯤꯗꯤ ꯂꯩꯇꯦ
ꯂꯩꯇꯦ
ꯑꯧ
ꯎꯝ ꯑꯁ
ꯅꯣꯏꯔꯣꯝꯗꯤ ꯁꯥꯗ꯭ꯔꯣ ꯉꯁꯤꯗꯤ
ꯈꯣꯏꯔꯣꯝꯔꯣ ꯍꯣꯏ ꯁꯥꯏ ꯑꯗꯨꯝ
ꯑꯣ
ꯎꯝ ꯅꯍꯥꯟꯗꯣ ꯑꯩꯈꯣꯏ ꯀꯣꯏꯕ ꯆꯠꯂꯦꯕ
ꯑꯣ ꯑꯣ
ꯏꯃꯥꯟꯅ ꯏꯃꯥꯟꯕꯩ ꯕꯥꯔꯗꯦꯒꯤ ꯀꯣꯏꯕ ꯆꯠꯄꯅꯦꯕ ꯀꯣꯏꯕ ꯆꯠꯄꯗꯨꯗ ꯏꯃꯥꯟꯕ ꯑꯃꯗꯨ ꯍꯧꯖꯤꯛ ꯑꯩꯈꯣꯏꯒꯤ ꯕꯥꯔꯗꯦ ꯆꯠꯄꯒꯤ ꯑꯔꯨꯕ ꯄꯣꯠ ꯆꯩꯗꯨ
ꯍꯥꯥ
ꯇꯥꯕꯔꯣ ꯑꯔꯨꯕ ꯑꯔꯨꯕ ꯄꯣꯠ ꯆꯩ ꯄꯨꯔꯛꯄ ꯀꯥꯎꯈ꯭ꯔꯕꯀꯣ
ꯑꯥ
ꯑꯁ ꯑꯗꯨꯒꯤ ꯏꯃꯥꯟꯅ ꯍꯣꯏꯅ ꯁꯥꯎꯕꯗꯨ ꯄꯣꯠ ꯆꯩꯗꯨ ꯀꯔꯤꯔꯥ ꯍꯥꯏꯔꯒ ꯂꯥꯏꯇꯔ ꯄꯨꯔꯛꯄ ꯀꯥꯎꯈ꯭ꯔꯕ ꯃꯥꯗꯣ
ꯑꯣ
ꯎꯝ ꯑꯗꯨꯒꯤ ꯆꯥꯛ ꯊꯣꯡꯕꯒꯨꯝꯕ ꯌꯥꯗ꯭ꯔ ꯑꯕ
ꯎꯝ
ꯈꯣꯏꯗꯨ ꯆꯤꯡ ꯀꯥꯔꯨꯕꯅꯦꯕ
ꯍꯩꯅꯣ ꯎꯝ
ꯗꯨꯒꯤ ꯗꯨ ꯅꯣꯏꯗꯤ ꯏꯆꯤꯟ ꯏꯅꯥꯎ ꯀꯌꯥ ꯂꯩꯕ꯭ꯔꯣ
ꯎꯝ ꯑꯈꯣꯏ ꯃꯔꯤ ꯁꯨꯋꯦ
ꯃꯔꯤ ꯁꯨꯌꯦ
ꯑꯣ
ꯎꯝ ꯍꯌꯦꯡꯒꯤꯗꯤ ꯀꯩ ꯀꯩ ꯂꯩꯕ꯭ꯔꯥ ꯀꯣ ꯄ꯭ꯂꯥꯟ ꯒꯨꯝꯕ
ꯍꯌꯦꯡ ꯔꯣ
ꯍꯣꯏ
ꯍꯌꯦꯡ ꯑꯦꯛꯖꯥꯝ ꯂꯩꯌꯦ
ꯑꯦꯛꯖꯥꯝ ꯂꯩꯌꯦ
ꯑꯣ
ꯎꯝ ꯃꯤ ꯌꯥꯝꯍꯩ ꯀꯣꯜ ꯇꯧꯔꯛꯏꯖꯦ ꯌꯥꯝ ꯑꯣꯍꯣ ꯐꯖꯅ ꯊꯥꯑꯣꯀꯣ ꯑꯦꯛꯖꯥꯝꯗꯣ
ꯑꯩ ꯑꯧ
ꯑꯗꯣ ꯑꯗꯨꯒ ꯏꯁꯤꯡ ꯊꯛꯄ ꯀꯥꯎꯒꯅꯨꯀꯣ
ꯍꯣ ꯏꯁꯤꯡꯁꯨ ꯌꯥ ꯑꯩ ꯌꯥꯝ ꯊꯛꯀꯦ ꯅꯪꯅ ꯍꯥꯏꯔꯕꯅꯤꯅ ꯂꯣꯏꯔꯦ ꯌꯥꯝ ꯊꯛꯆꯔꯒꯦ
ꯍꯣꯠꯅꯧ ꯍꯣꯠꯅꯧ
ꯎꯝ
ꯑꯁ ꯅꯣꯏꯗꯤ ꯌꯨꯝ ꯆꯥꯎꯕ꯭ꯔꯣ ꯄꯤꯛꯄ꯭ꯔꯣ
ꯀꯔꯥꯏꯗꯒꯤ ꯅꯣꯍꯦ ꯄꯤꯛꯇꯦ ꯆꯥꯎꯁꯨ ꯆꯥꯎꯗꯦ ꯃꯤꯗꯤ ꯌꯥꯝꯅꯦ
ꯂꯩꯕꯗꯤ ꯅꯨꯡꯉꯥꯏꯕ꯭ꯔꯣ
ꯎꯝ ꯑꯗꯨꯝ ꯑꯣꯏꯀꯣ ꯅꯨꯡꯉꯥꯏ ꯍꯥꯏꯕ ꯇꯥꯔꯦ
ꯀꯣꯏꯕꯒꯨꯝꯕ ꯆꯠꯅꯤꯡꯗꯕꯔꯣ
ꯑꯈꯣꯏꯔꯣ
ꯍꯣꯏ
ꯆꯠꯅꯤꯡꯉꯦ ꯑꯗꯨ ꯑꯣꯏꯔꯁꯨ ꯂꯩꯇꯦ ꯀꯣꯏꯅꯤꯡꯉꯥꯏ
ꯀꯩꯒꯤꯔꯣ ꯃꯐꯝ ꯃꯌꯥꯝ ꯂꯩ ꯗꯨꯗꯤ ꯀꯣꯏꯅꯕ
ꯂꯩꯇꯦ ꯀꯔꯤꯁꯨ ꯂꯩꯇꯦ
ꯅꯪꯅ ꯆꯠꯅꯤꯡꯕ ꯃꯐꯝꯗꯤ ꯂꯩꯔꯝꯒꯅꯤꯗ
ꯂꯩꯇꯦꯗ ꯑꯗꯨꯁꯨ
ꯅꯣꯡꯅ ꯍꯥꯏꯔ ꯅꯣꯡ ꯆꯨꯕ꯭ꯔꯣ ꯅꯣꯏꯔꯣꯝꯗ
ꯑ ꯑꯌꯨꯛꯇꯗꯤ ꯆꯨꯔꯝꯃꯦ
ꯎꯝ ꯑꯌꯨꯛꯇꯗꯤꯀꯣ
ꯑꯧ ꯍꯣꯏ
ꯆꯨꯔꯝꯃꯦ ꯍꯥꯏꯕ
ꯎꯝ ꯑꯩꯈꯣꯏꯁꯨ ꯆꯨꯔꯝꯃꯤ ꯑꯗꯨ ꯅꯪꯗꯤ ꯀꯌꯥꯃꯨꯛ ꯋꯥꯡꯕ꯭ꯔꯣ
ꯑꯩꯔꯣ ꯍꯣꯔꯦꯟ ꯍꯩꯔꯒ ꯉꯛꯑꯗꯤꯀꯣ ꯐꯔꯛ ꯇꯥꯛꯒꯅꯤꯍꯦ
ꯁꯤꯁ ꯍꯥꯏꯌꯨꯅꯦ
ꯅꯪ ꯐꯥꯔꯁ ꯍꯥꯏꯈ꯭ꯔꯣ
ꯑꯩꯅ ꯍꯪꯕꯅꯦꯍꯦ
ꯅꯪ ꯐꯥꯔꯁ ꯇꯥꯏꯐ
ꯑꯩꯁꯦ ꯐꯥꯏꯚ
ꯑꯁꯦꯡꯕ ꯍꯥꯏꯗ꯭ꯔꯁꯨ ꯐꯥꯏꯚ ꯀꯌꯥ
ꯑꯦ ꯐꯥꯏꯚ ꯐꯥꯏꯚ ꯍꯦꯜꯂꯦꯗ
ꯐꯥꯏꯚ ꯐꯥꯏꯚ ꯍꯦꯜꯂꯦ
ꯎꯝ
ꯑꯣꯐ ꯑꯗꯨꯗꯤ ꯐꯥꯏꯚ ꯁꯤꯛꯁ
ꯑꯗꯨꯗꯒꯤ ꯑꯃ
ꯐꯥꯏꯚ ꯁꯚꯦꯟ
ꯃꯥꯅꯤ
ꯀꯣ ꯋꯥꯡ ꯌꯥꯏꯗ ꯋꯥꯡꯅ ꯐꯩ ꯍꯥꯏꯕ ꯋꯥꯡꯕꯗꯣ
ꯝ ꯈꯪꯗ꯭ꯔꯦꯗ
ꯍꯥꯥ
ꯐꯪꯗ꯭ꯔꯦꯕ
ꯍꯜꯂꯣ
ꯀꯩꯒꯤꯔꯣ ꯋꯥꯡꯕꯁꯦ ꯐꯠꯇꯕ꯭ꯔꯥꯅ ꯅꯦꯝꯅꯤꯡꯕꯔꯣ
ꯑꯦ ꯅꯠꯇꯦ ꯍꯦ
ꯑꯩꯗꯤ ꯅꯪꯗꯒꯤ ꯍꯦꯟꯅ ꯅꯦꯝꯃꯦ ꯑꯗꯨꯗꯤ
ꯀ꯭ꯔꯤ ꯍꯥꯏꯕ
ꯑꯩꯗꯨ
ꯎꯝ
ꯅꯪꯗꯒꯤ ꯍꯦꯟꯅ ꯅꯦꯝꯃꯦ ꯍꯥꯏꯕ
ꯑꯩꯅ ꯅꯪꯗꯒꯤ ꯑꯃꯒꯨꯝꯕ ꯀꯨꯝꯃꯒ
ꯑꯣ ꯀꯔꯤ
ꯈꯪꯗꯦꯗ ꯅꯨꯄꯤꯅ ꯑꯣꯏꯅ ꯋꯥꯡꯉ ꯂꯩꯔꯦ ꯅꯨꯄꯥ ꯑꯩꯈꯣꯏ ꯅ ꯅꯦꯝ ꯅꯦꯝꯃ ꯂꯩꯔꯦ
ꯑꯗꯨꯗꯤ ꯆꯨꯝꯕ ꯃꯥꯜꯂꯦ
ꯍꯥꯥ
ꯑꯗꯨꯗꯤ ꯆꯨꯝꯕ ꯃꯥꯜꯂꯦ ꯍꯥꯏꯕ
ꯌꯥꯗꯦꯍꯦ ꯑꯗꯨꯒꯨꯝꯕ ꯆꯨꯝꯕꯗꯣ
ꯀꯔꯤ ꯎꯄꯥꯏ ꯂꯩ
ꯁꯦꯁ ꯋꯥꯡꯉꯗꯤ ꯀꯥꯢꯀꯣ ꯑꯗꯨ ꯅꯪꯒꯤ ꯍꯨꯏ ꯂꯩꯕ꯭ꯔꯣ
ꯑꯩꯈꯣꯏ ꯅꯍꯥꯟ ꯍꯨꯏ ꯂꯣꯏꯔꯝꯃꯦ ꯑꯗꯨꯒ ꯁꯤꯈ꯭ꯔꯕ ꯑꯗꯨ ꯑꯩꯈꯣꯏ ꯃꯥꯅ ꯌꯥꯗ꯭ꯔꯦ
ꯍꯧꯗꯣꯡ